ꯍꯜꯂꯣ
ꯑꯥꯎ
ꯅꯦꯠꯋꯥꯛꯁꯦ ꯌꯥꯗꯤꯌꯦ ꯑꯗꯨꯒꯤꯅꯦ ꯅꯦꯠꯋꯥꯛ꯫
ꯑꯩꯉꯣꯟ ꯑꯩꯉꯣꯟꯗꯒꯤ ꯌꯥꯗꯕ꯭ꯔꯥ ꯅꯠꯇ꯭ꯔꯒ ꯁꯣꯝꯗꯒꯤ ꯌꯥꯗꯕ꯭ꯔꯥ
ꯑꯩꯉꯣꯟꯗꯒꯤꯁꯨ ꯑꯣꯏꯔꯝꯕ ꯌꯥꯏ ꯑꯩꯒꯤ ꯔꯨꯝꯁꯦ ꯅꯦꯠꯋꯔꯛ ꯌꯥꯝ ꯐꯠꯇꯦꯕ ꯌꯥꯝ ꯅꯨꯡꯉꯥꯏꯇꯤꯌꯦ꯫
ꯑ
ꯅꯦꯠꯋꯛꯀꯤ ꯄ꯭ꯔꯣꯕ꯭ꯂꯦꯝꯅ ꯁꯤꯗ ꯇꯧꯔꯁꯦ ꯋꯥꯔꯤ ꯁꯥꯕꯒꯩꯁꯨ ꯌꯥꯗꯦꯌꯦ
ꯑ
ꯀꯥꯏ ꯆꯂꯤꯅꯣ
ꯑꯩ ꯊꯕꯛ ꯑꯃꯒꯤꯀꯣ
ꯑꯥ
ꯑꯗꯨꯒꯤ ꯆꯠꯂꯅꯦꯦ
ꯎꯝ
ꯇꯔꯕ
ꯀꯔꯤ ꯀꯔꯤ ꯌꯦꯟꯁꯪ ꯆꯥꯅꯔꯦ
ꯍꯜꯂꯣ꯫
ꯑꯗꯨꯗ꯭ꯔꯣ
ꯇꯥꯔꯦ ꯇꯥꯔꯦ ꯇꯥꯔꯦ
ꯑ ꯅꯦꯠꯋꯛꯁ ꯌꯥꯗ ꯗ ꯑꯥ ꯀꯔꯤ ꯏꯟꯖꯟꯁꯅꯒꯦ
ꯑꯌꯨꯛꯀꯤꯔꯣ
ꯑꯌꯨꯛ ꯑꯣ ꯍꯧꯖꯤꯛ ꯍꯧꯖꯤꯛ ꯃꯝꯑꯕꫭ꯫ ꯑꯗꯨꯝ ꯑꯌꯨꯛꯀꯤꯁꯨ ꯍꯥꯏꯕ ꯌꯥꯏ ꯑꯥ
ꯑꯌꯣ ꯀꯗꯦ ꯅꯨꯃꯤꯠꯄꯨꯗꯤ ꯇꯥꯈ꯭ꯔꯦ ꯑꯌꯨꯛꯀꯤꯗꯤ ꯀꯩꯅꯣ ꯆꯥꯏ ꯍꯣꯇꯦꯜꯗ ꯆꯥꯕꯅꯤꯅ
ꯑꯥ
ꯆꯔꯦ
ꯑꯥ ꯑꯥ
ꯅꯣꯏꯗꯤ ꯄꯨꯡ ꯀꯌꯥꯗ ꯆꯥꯛ ꯆꯥꯒꯦ ꯅꯨꯃꯤꯗꯥꯡꯗ
ꯣ ꯄꯨꯡꯉꯃꯕꯗ
ꯑ
ꯍꯧꯖꯤꯛꯇ ꯑꯌꯨꯛꯛꯇꯀꯤꯥꯛ ꯆꯥꯔꯒ ꯂꯥꯛꯑꯦ
ꯌꯦꯉꯅꯥ ꯑꯌꯨꯒꯤ ꯆꯆꯥꯋꯥ
ꯑꯥꯎ ꯃꯅꯤꯄꯨꯔꯗꯅꯗꯤ ꯑꯗꯨꯒꯤ
ꯑ
ꯑꯗꯨꯒꯤ ꯇꯥꯏꯃꯤꯡꯁꯦ ꯌꯥꯝ ꯆꯥꯟꯅ ꯐꯔ ꯋꯥꯔꯤ ꯁꯥꯟꯅꯕꯁꯦ
ꯑꯣ
ꯎꯝ ꯑꯗꯨꯗꯤ ꯅꯣꯏ ꯑꯁꯣꯝꯗꯗꯤ ꯅꯣꯏ ꯁꯣꯝꯗꯗꯤ ꯉꯜꯂꯝꯒꯦ ꯏꯅꯤꯅꯦ ꯅꯠꯇ꯭ꯔꯥ
ꯑ ꯈꯔꯗꯤ ꯉꯜꯂꯦꯗ ꯄꯨꯡ ꯇꯔꯨꯛ ꯇꯥꯈꯤꯅꯤ ꯄꯨꯡ ꯇꯔꯨꯛ ꯑꯥ ꯄꯨꯡ ꯇꯔꯨꯛ
ꯅꯍ ꯁꯣꯝꯅꯗꯤ ꯄꯨꯡ ꯀꯌꯥꯗ ꯅꯨꯃꯤꯠ ꯇꯥꯒꯦ
ꯇꯔꯨꯔꯨ ꯐꯁ ꯊꯥꯔꯇꯤ ꯁꯤꯛꯁꯇ ꯑꯗꯨꯃ ꯑꯗꯨꯋꯥꯏꯗ ꯑꯣꯏꯔꯝꯅꯤ ꯑꯩꯈꯣꯏꯁꯨ ꯋꯥꯈꯪꯒꯤꯗ ꯅꯨꯃꯤꯠ ꯇꯥꯕ ꯅ ꯃꯅꯨꯡꯗꯕꯅꯤꯅ ꯎꯗꯤꯦ ꯈꯪꯗꯦꯕ ꯔꯗ ꯋꯥꯗ ꯑꯣꯏꯔꯃ ꯊꯕꯛ ꯆꯠꯇ꯭ꯔꯁꯨꯝꯣꯝꯕꯅꯤꯅ
ꯑꯣ ꯁꯣꯝꯗꯤ ꯀꯩꯀꯔꯤ ꯍꯣꯠꯅꯔꯤꯒꯦ
ꯍꯠꯅ ꯀ ꯇ ꯗ ꯋꯥꯅꯤ ꯇꯧꯔꯦꯗ ꯃ ꯑ
ꯀꯔꯣ ꯎꯝ ꯅꯆꯤꯅꯅꯥꯎꯕꯤ ꯀꯌꯥꯁꯣꯒ ꯍꯜꯂꯣ
ꯉ
ꯃꯉꯥ
ꯁꯃꯉ
ꯑꯣ ꯅꯪꯅ
ꯀ ꯍꯥꯏꯗꯅꯣ ꯑ ꯈ꯭ꯋꯥꯏꯗꯒꯤ ꯇ